ꯑꯐ ꯍꯜꯂꯣ ꯇꯄꯔ ꯑ ꯇꯥꯄꯣ
ꯇꯥꯕ꯭ꯔꯣ
ꯑꯥ ꯇꯌꯦ
ꯍꯜꯂꯣ
ꯑꯥ ꯍꯜꯂꯣ ꯇꯥꯕ꯭ꯔꯣ ꯇꯥꯗꯕ꯭ꯔꯣ
ꯇꯥꯕ꯭ꯔꯣ
ꯑꯥ ꯇꯥꯏꯌꯦ ꯇꯥꯗꯕ꯭ꯔꯣ ꯑꯩꯒꯤ ꯈꯣꯟ
ꯑꯣ ꯅꯪ ꯀꯩꯅꯣꯗꯣ ꯀꯩꯅꯣ ꯌꯥꯝ ꯇ ꯇꯥꯕ ꯅꯪꯒꯤ ꯀꯩꯅꯣꯗꯣ ꯅꯪꯒꯤ ꯑ ꯌꯥꯝ ꯄꯤꯛꯅ ꯇꯥꯏꯌꯦꯕ
ꯑ ꯇꯥꯔꯕꫭ ꯍꯧꯖꯤꯛꯇꯤ
ꯑꯣ ꯇꯥꯕꯗꯤꯇꯥꯥꯔꯦ
ꯑ
ꯀꯩꯗꯧꯅꯣ
ꯑ ꯁꯨꯝ ꯐꯝꯕꯅꯤꯗ ꯍꯥꯏꯗꯤ ꯅꯣꯏꯗꯤ ꯅꯪꯗꯤ
ꯑꯣ ꯀꯩꯁꯨ ꯑꯗꯨꯝ ꯍꯤꯞꯄꯒ ꯂꯩꯌꯦꯗ ꯊꯕꯅꯤꯅ ꯀꯩꯅ ꯊꯥꯔꯒ
ꯑꯥ
ꯀꯃꯥꯏ ꯀꯃꯥꯏ ꯇꯧꯔꯒꯦ ꯑꯥ ꯆꯥꯔꯑꯦ ꯆꯥꯗ ꯉꯥꯏꯔꯦ
ꯑꯥ ꯅꯣꯏ ꯁꯤꯟꯒ ꯂꯩꯃꯤꯟꯅꯕ꯭ꯔꯣ ꯅꯣꯏ ꯗ꯭ꯔꯦꯟꯗ
ꯍꯣꯏ ꯂꯩꯕꯤꯟꯅꯔ
ꯑꯣ
ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯥ ꯅꯨꯡꯉꯥꯏꯔꯤ ꯌꯥꯝꯅ ꯅꯨꯡꯉꯥꯏꯔꯤ ꯅꯣꯏꯗꯤ
ꯎꯝ ꯀꯩꯁꯨ ꯅꯨꯡꯉꯥꯏꯔꯦꯅ
ꯑꯥ
ꯌꯦꯟꯖꯥꯡ ꯆꯥꯔꯒꯦ ꯅꯪꯗꯤ
ꯑꯩꯈꯣꯏ ꯑꯌꯨꯛꯇ ꯎꯁꯣꯏ ꯆꯥꯏꯌꯦ ꯅꯣꯏꯗꯤ ꯗꯜ
ꯁꯣꯏꯗꯤ ꯍꯥꯎꯕꯅꯤꯅꯦ
ꯑ ꯎꯁꯣꯏ ꯍꯥꯎꯤ ꯌꯥꯝꯅ ꯎꯝ
ꯆꯥꯕ ꯐꯪꯒꯅꯤ ꯑꯩꯈꯣꯏꯗꯤ ꯎꯝ ꯃꯆꯥ ꯃꯆꯥꯗꯨꯔꯣ ꯑꯆꯧꯕꯗꯨꯔꯣ
ꯃꯆꯥ ꯃꯆꯥ ꯃꯆꯥ ꯃꯆꯥ ꯑ ꯅꯠꯇꯦ ꯅꯠꯇꯦ ꯑꯆꯕꯗꯣ
ꯎꯝ
ꯊꯨꯝꯕꯗꯣ
ꯑꯣ ꯍꯥꯎꯕꯅꯤꯅꯦ
ꯑꯥ ꯍꯥꯎ ꯏ ꯌꯥꯝꯅ ꯅꯣꯏꯗꯤ ꯀꯩ ꯆꯪ ꯆꯥꯒꯦ
ꯄꯣꯏꯁꯦ ꯥꯎ ꯊꯣꯡꯕ ꯑꯃ ꯎꯝ ꯑꯗꯨꯒ ꯀꯩꯅꯣ ꯉꯔꯥꯡꯒꯤ ꯈꯔ ꯂꯩꯍꯣꯡꯕ ꯑꯗꯨꯒ
ꯑꯥ
ꯗꯨꯝ ꯇꯥꯏ
ꯍꯥꯎꯔꯅꯤ ꯍꯥꯎꯔꯅꯤ
ꯈꯪꯗꯦ ꯗꯥꯝꯁꯤ ꯑꯃꯛ ꯑꯃꯨꯛ ꯆꯥꯔꯝ
ꯀꯔꯤ
ꯗꯥꯎꯁꯨ ꯉꯁꯤꯃꯛ ꯉꯁꯤ ꯈꯛꯇ ꯆꯥꯏꯑꯕ
ꯑꯥ ꯃꯗꯨꯅ ꯐꯩꯌꯦ ꯅꯨꯡꯇꯤ ꯈꯨꯗꯤꯡꯒꯤ ꯗꯥꯜ ꯇꯥꯔꯗꯤ ꯈꯤꯕꯅꯤ ꯑꯁ ꯌꯥꯝꯅ ꯑꯩꯈꯣꯏꯗꯤ ꯍꯣꯁꯇꯦꯜꯗ ꯂꯩꯕꯅꯤꯅꯀꯣ ꯅꯨꯡꯇꯤ ꯈꯨꯗꯤꯡꯒꯤ ꯅꯨꯡꯗꯥꯡ ꯈꯨꯗꯤꯡꯒꯤ ꯗꯥꯜ ꯆꯥꯕꯗ ꯑꯥ ꯈꯤꯔꯦ ꯑꯩꯈꯣꯏꯗꯤ
ꯑꯩꯗꯤ ꯗꯥꯜ ꯀꯌꯥ ꯄꯥꯝꯗꯕ ꯂꯩꯕꯁꯦ ꯑꯩꯗꯤ ꯁꯨꯡꯆꯥꯥ ꯆꯥꯗꯦ ꯉꯁꯤ ꯈꯛ ꯆꯥꯕꯅꯤ ꯈꯔ ꯍꯥꯎꯋꯤ
ꯑꯥ ꯍꯥꯏꯗꯤ ꯌꯥꯝꯅ ꯆꯥꯗꯕꯤꯗ ꯅꯨꯃꯤꯠ ꯑꯃ ꯑꯅꯤꯈꯛꯇ ꯆꯥꯕꯗꯤ ꯌꯥꯝꯅ ꯍꯥꯎꯋꯤ ꯑꯗꯨꯁꯨ
ꯑꯥ
ꯅꯨꯡꯇꯤ ꯈꯨꯗꯤꯡꯒꯤ ꯆꯥꯔꯗꯤ ꯑꯁ ꯍꯥꯎꯇꯦ ꯅꯪꯁꯨ ꯊꯕꯛ ꯇꯧꯕ꯭ꯔꯣ
ꯑꯩꯗꯤ ꯇꯧꯗꯦꯗ ꯁꯨꯝ ꯂꯩꯕꯅꯦꯗ
ꯑꯣ ꯕꯦꯀꯦꯁꯟꯅ ꯕꯦꯀꯦꯁꯟ
ꯕꯦꯀꯦꯁꯟ ꯃꯛꯇꯤ ꯅꯠꯇꯦ ꯑꯩꯅ ꯀꯩꯅꯣ ꯇꯧꯕ ꯑꯩꯅ ꯆꯠꯇꯕ
ꯑꯣ ꯆꯠꯇꯕ ꯍꯥꯏꯗꯤ
ꯈꯔ ꯒꯦꯞ ꯂꯧꯕ ꯑꯩꯅ
ꯑꯣ ꯑꯣ ꯑꯣ ꯑꯗꯨꯗꯤ ꯅꯪꯗꯤ ꯍꯟꯗꯛꯇꯤ ꯐ꯭ꯔꯤ ꯅꯠꯇ꯭ꯔꯣ
ꯑ ꯐ꯭ꯔꯤꯅꯤ
ꯑꯥ ꯑꯩꯗꯤ ꯀꯩꯁꯨ ꯇꯧꯗꯦꯗ ꯁꯨꯝ ꯐꯝꯃꯒ ꯂꯩꯕꯅꯤꯗ
ꯎꯝ
ꯋꯥ ꯉꯥꯡꯉꯣ
ꯉꯥꯡꯉꯅꯤ ꯉꯥꯡꯉꯅꯤ ꯌꯨꯝꯗ ꯁꯨꯝ ꯂꯩꯕ
ꯑꯥ ꯌꯨꯝꯗ ꯂꯩ ꯍꯟꯗꯛ ꯑꯩꯈꯣꯏꯁꯨ ꯚꯦꯀꯦꯁꯟ ꯑ ꯍꯥꯏꯗꯤ ꯁꯝꯃꯔ ꯕ꯭ꯔꯦꯛ ꯑꯥ ꯂꯩꯕꯅꯤꯅꯅꯦ ꯍꯟꯗꯛ ꯌꯨꯝꯗ ꯂꯩꯕ
ꯑ ꯌꯨꯝꯗ ꯂꯩꯕꯅꯤꯅ ꯅꯨꯡꯉꯥꯏꯔꯝꯃꯅꯤꯍ
ꯑꯥ ꯅꯨꯡꯉꯥꯏꯌꯦ ꯌꯥꯝꯅ ꯅꯨꯡꯉꯥꯏ ꯑꯩꯈꯣꯏ ꯑꯗꯨꯋꯥꯏꯗꯤ ꯑ ꯑꯗꯨꯅꯦ ꯆꯤꯡꯗ ꯂꯩꯕꯅꯤꯅꯅꯦ ꯏꯪꯁꯨ ꯌꯥꯝꯅꯁꯨ ꯏꯪꯗꯦ ꯌꯥꯝꯅꯁꯨ ꯁꯥꯗꯦ ꯅꯨꯡꯉꯥꯏ ꯑꯩꯈꯣꯏꯗꯤ ꯅꯣꯏ ꯑꯗꯨꯗꯤ ꯌꯥꯝꯅ ꯁꯥꯔꯝꯃꯅꯤ
ꯎꯝ ꯆꯥꯕꯒꯤ ꯈꯪꯗꯦꯅꯦ ꯇꯨꯝꯕꯁꯨ ꯌꯥꯗꯕꯅꯤ
ꯑꯥ ꯑꯗꯨꯅꯤ ꯐꯦꯟ ꯊꯥꯔꯁꯨ ꯑꯥ ꯎꯝ ꯀꯩꯅꯣ ꯅꯨꯡꯁꯤꯠꯂꯛꯄꯗꯣ ꯃꯗꯨꯁꯨ ꯌꯥꯝꯅ ꯁꯥꯕꯅꯤ
ꯎꯝ ꯍꯤꯠ ꯋꯦꯕ ꯂꯩꯕꯅꯤꯅ
ꯑꯥ ꯁꯤꯟꯅ ꯍꯥꯏꯕ ꯈꯪꯉꯕ ꯃꯣꯏ ꯀꯩꯃ ꯅꯣꯡ ꯆꯨꯕ ꯏꯁꯤꯡꯗ ꯏꯁꯤꯡ ꯐꯥꯎ ꯁꯥꯏꯌꯦ
ꯇꯧꯕꯅꯦ ꯇꯧꯕꯅꯦ
ꯀꯩꯟꯖꯥꯡ ꯊꯣꯡꯉꯤꯅꯣ ꯍꯣꯔꯦꯟꯒꯤ
ꯑꯩꯈꯣꯏ ꯈꯪꯗ꯭ꯔꯤ ꯉꯁꯤ ꯈꯪꯗꯦ ꯆꯟꯗꯦ ꯀꯩ ꯏꯟꯖꯥꯡ ꯊꯣꯛꯗꯣꯏꯅꯣ ꯈꯪꯗ꯭ꯔꯦ
ꯅꯪꯅ ꯇꯧꯗꯣꯏꯔꯣ ꯀꯅꯥꯟ ꯇꯧꯗꯣꯏꯅꯣ
ꯑꯩꯅ ꯇꯧꯒꯗꯧ ꯃꯥꯟꯗꯦ ꯑꯩ ꯉꯁꯤ
ꯉꯁꯤꯁꯦ ꯈꯔ ꯊꯕꯛ ꯆꯤꯟꯕ꯭ꯔꯣ꯫
ꯑꯍꯥ ꯆꯤꯟꯗꯦ ꯑꯩ ꯐꯣꯟ ꯇꯧꯔꯒ ꯂꯩꯕꯅꯤ꯫
ꯑꯍꯣꯏ꯫ ꯑꯗꯨꯅꯦ ꯑꯩꯅ ꯍꯥꯏꯗꯣ꯫
ꯑꯥ ꯑꯥ ꯑꯁꯤ ꯀꯣꯜ ꯇꯧꯕꯁꯦ ꯊꯕꯛ ꯆꯤꯟꯕ꯭ꯔꯥ ꯍꯥꯏꯔꯣ ꯑꯥ ꯆꯤꯜꯂꯤ ꯆꯤꯜꯂꯤ ꯑꯗꯨ ꯑꯗꯨ ꯍꯥꯏꯔꯗꯤ꯫ ꯫ ꯑ꯫ ꯍꯧꯖꯤꯛꯁꯨ ꯅꯣꯏ ꯍꯧꯖꯤꯛꯁꯨ ꯌꯥꯝꯅ ꯁꯥꯕ꯭ꯔꯣ ꯅꯣꯏꯗ꯫
ꯉꯁꯤꯁꯦ ꯀꯩꯅꯣ ꯉꯁꯤ ꯈꯔ ꯀꯩꯅꯣ ꯇꯧꯕ꯫ ꯅꯣꯡꯈ꯭ꯔ ꯆꯨꯕ ꯎꯝ꯫ ꯅꯣꯡꯁꯨ ꯈꯔꯆꯨꯕ ꯃꯥꯥꯜꯂꯦ ꯑꯗꯨꯒꯤ ꯃꯄꯥꯟꯗꯤ ꯃꯄꯥꯟꯗꯤ ꯊꯣꯛꯇꯦ ꯏꯁꯇꯦ ꯅꯣꯡ ꯈꯔ ꯆꯨꯕ ꯃꯥꯜꯂꯦꯕ ꯎꯗꯤ ꯎꯗꯦ ꯑꯗꯨ ꯃꯤꯒꯤ ꯏꯁꯇꯦ ꯇꯁ ꯎꯕꯅꯦ꯫
ꯑꯣ ꯑꯁ ꯅꯣꯏꯗꯤ ꯔꯨꯝꯗ ꯂꯩꯕꯅꯤꯅ ꯅꯣꯡ ꯆꯨꯕꯁꯨ ꯈꯪꯗꯦ ꯍꯥꯏꯔꯣ꯫
ꯎꯝ ꯎꯝ ꯈꯪꯗ꯭ꯔꯦ꯫
ꯂꯩ ꯍꯥꯏꯕ ꯋꯥꯅꯤ ꯃꯄꯥꯟ ꯁꯨꯡꯊꯣꯛ ꯊꯣꯛꯇꯦ ꯃꯥꯔꯛ ꯃꯥꯔꯛ ꯊꯣꯛꯑꯦ ꯍꯥꯏꯕꯒꯤ ꯋꯥꯅꯤ꯫
ꯑꯥ꯫ ꯀꯔꯤꯒꯤꯅꯣ ꯌꯥꯝ ꯁꯥꯕꯒꯤ ꯊꯣꯛꯅꯤꯡ ꯊꯣꯛꯅꯤꯡꯗꯦ ꯍꯥꯏꯔꯣ꯫
ꯁꯤꯗ ꯊꯣꯛꯅꯕꯁꯨ ꯂꯩꯇꯦꯗ ꯊꯕꯛ ꯂꯩꯇꯕꯅꯤꯅ꯫
ꯑꯣ ꯑꯥ ꯑꯗꯨꯗꯤ ꯆꯥꯔꯒ ꯇꯨꯝꯃꯅꯤꯌꯦ꯫ ꯇꯩꯀ ꯍꯒꯠꯂꯅꯤ ꯇꯨꯝꯗ꯫
ꯎꯝ꯫ ꯅꯨꯡꯗꯥꯡ ꯅꯨꯡꯗꯥꯡꯗ ꯃꯔꯛ ꯃꯔꯛ ꯊꯣꯛꯑꯦ ꯑꯗꯨꯗꯤ ꯂꯥꯡꯊꯣꯛꯄ꯫
ꯅꯨꯡꯗꯥꯡꯗꯅꯦ ꯏꯕꯤꯅꯤꯡ ꯋꯥꯛ ꯆꯠꯄ ꯌꯥꯝ ꯅꯨꯡꯉꯥꯏꯕꯅꯤ ꯆꯠꯂꯨ꯫
ꯏꯁ ꯏꯚꯤꯅꯤꯡ ꯋꯥꯛ ꯆꯠꯄꯗꯣ ꯒꯥꯔꯤ ꯌꯥꯝꯕꯅꯤꯅ ꯁꯥꯏꯌꯦꯅꯦ꯫
ꯑꯥ ꯁꯥꯗꯤ ꯁꯥꯢꯗꯨꯁꯨꯅꯦ ꯑ ꯀꯩꯕ ꯏꯁꯇ꯭ꯔꯤꯠ ꯐꯨꯗ ꯂꯩꯌꯦꯅ ꯃꯗꯣ ꯈꯔ ꯆꯥꯔꯒ ꯆꯠꯂꯣ꯫
ꯑꯁ ꯅꯪꯁꯦ ꯏꯁꯇ꯭ꯔꯤꯠ ꯐꯨꯗ ꯆꯥꯎꯑꯣ ꯍꯥꯏꯌꯦ ꯏꯁꯇ꯭ꯔꯤꯠ ꯐꯨꯠꯇꯨ ꯆꯥꯔꯒ ꯅꯔꯗꯤ꯫
ꯅꯥꯔꯣꯏꯍꯦ ꯌꯥꯝꯅ ꯍꯥꯎꯕꯅꯦ ꯏꯁ꯭ꯇ꯭ꯔꯤꯠ ꯐꯨꯠꯇꯣ꯫
ꯍꯥꯎꯕꯗꯤ ꯍꯥꯎꯋꯦ ꯑꯗꯨ ꯇꯥꯜꯂꯦ꯫
ꯎꯝ ꯑꯥ꯫ ꯗꯁ ꯃꯌꯥꯝꯅ ꯀꯥꯏꯅ ꯑꯥ ꯌꯥꯝ ꯍꯥꯎꯋꯤ
ꯎꯐꯨꯟ ꯍꯥꯎꯕꯗꯤ ꯍꯥꯎꯋꯦ ꯎꯐꯨꯜ ꯃꯔꯛꯇ꯫ ꯀꯩꯅꯣꯝꯃꯣꯏꯗꯤ ꯇꯧꯕꯅꯤꯅ ꯌꯥꯝ ꯍꯥꯏꯖꯤꯅꯤꯛ ꯑꯣꯏꯗꯦꯕ꯫ ꯂꯩꯕꯅꯦ ꯅꯣꯡ ꯆꯨꯗꯕꯅꯤꯅ ꯀꯥꯏꯗꯒꯤ꯫
ꯎꯝ ꯄꯅꯤꯄꯔꯤꯒꯨꯝꯕꯗꯣ꯫ ꯑꯁ ꯍꯥꯎꯔꯅꯤ ꯍꯧꯖꯤꯛꯁꯨ ꯆꯅꯤꯡꯉꯤ꯫
ꯑ ꯍꯥꯎꯕꯗꯤ ꯍꯥꯎꯋꯦ ꯍꯥꯏꯖꯤꯅꯤꯛ ꯑꯣꯏꯕ ꯄꯣꯠꯇꯤ ꯑꯗꯨꯝ ꯆꯥꯕ ꯌꯥꯏ꯫
ꯎꯝ ꯑꯩꯈꯣꯏ ꯑꯩꯈꯣꯏ ꯑꯩꯈꯣꯏꯁꯨ ꯁꯤꯜꯆꯔꯗ ꯂꯩꯌꯦꯕꯀꯣ ꯑꯗꯨꯅ ꯃꯣꯏ ꯏꯁꯇ꯭ꯔꯤꯠ ꯐꯨꯠ ꯇ ꯀꯔꯤ ꯀꯔꯤꯅꯣ ꯑ ꯀꯩꯕ ꯄꯅꯤꯄꯨꯔꯤꯗꯣ ꯄꯅꯤꯄꯨꯔꯤ ꯌꯣꯜꯂꯦꯅ ꯑꯗꯨꯅ ꯃꯣꯏꯁꯨꯅꯦ ꯌꯥꯝꯅ ꯍꯥꯏꯖꯤꯅꯤꯛꯇꯤ ꯑꯣꯏꯗꯦꯕꯀꯣ ꯑꯗꯨꯁꯨ ꯑꯩꯈꯣꯏꯗꯤ ꯆꯥꯔꯦ ꯍꯥꯎꯋꯦ ꯑꯦ꯫
ꯆꯥꯎ ꯆꯥꯎ ꯌꯥꯝ ꯇꯣꯏꯅꯗꯤ ꯆꯥꯒꯅꯨꯍꯦ꯫ ꯌꯥꯝ ꯇꯣꯏꯅꯗꯤ ꯆꯥꯕꯅꯨꯍꯦ꯫
ꯎꯝ ꯅꯨꯡꯇꯤ ꯈꯨꯗꯤꯡꯒꯤꯗꯤ ꯆꯥꯗꯦꯗ꯫
ꯁꯤꯗꯗꯤ ꯀꯩꯅꯣ ꯑꯣꯏꯗꯦꯕ ꯑꯈꯣꯏ ꯀꯩ ꯑꯃꯔꯣꯝꯗꯗꯤ꯫ ꯈꯔ ꯀꯩꯅꯣ ꯇꯧꯋꯦ ꯁꯤꯗꯗꯤ꯫ ꯌꯥꯝꯅ ꯀꯩꯅꯣ ꯇꯧꯕꯅꯦꯕ ꯑꯗꯨꯒꯤ꯫ ꯆꯥꯕꯗꯣ ꯋꯥꯈꯜ ꯅꯨꯡꯉꯥꯏꯇꯦꯕ꯫
ꯗꯨꯗꯤ ꯅꯣꯏ ꯀꯔꯤ ꯆꯥꯔꯒ ꯂꯩꯕ꯭ꯔꯣ ꯏꯁꯇ꯭ꯔꯤꯠ ꯐꯨꯗ ꯆꯥꯗꯦ꯫ ꯑꯁ ꯅꯣꯏꯗꯤ ꯃꯄꯥꯟ ꯊꯣꯛꯇꯕꯅꯤꯅ ꯀꯩꯁꯨ ꯆꯥꯕ ꯐꯪꯉꯣꯏꯗ
ꯁ ꯈꯣꯏ ꯁꯤꯃꯥ ꯍꯩꯗꯨꯗꯤ꯫
ꯑꯦ ꯅꯣꯏ ꯁꯦꯝꯕꯑꯦ ꯀꯩꯅꯣ ꯗꯥꯜ ꯈꯛꯇ ꯊꯣꯡꯉ ꯆꯥꯔꯒ
ꯑꯁ ꯉꯁꯤꯈꯛꯅꯦ ꯑꯗꯨꯕꯨꯗꯤ
ꯑꯝ
ꯉꯔꯥꯡ ꯀꯩꯅꯣ ꯇꯧꯕꯒꯤ ꯉꯟꯅ ꯇꯨꯝꯗꯕꯒꯤ꯫
ꯑꯣ ꯅꯪ ꯕꯣꯜ ꯌꯦꯡꯗ꯭ꯔꯣ ꯐꯨꯠꯕꯣꯜ꯫
ꯌꯦꯡꯕꯒꯤꯅꯤ ꯉꯟꯅ ꯍꯧꯒꯠꯇ꯭ꯔꯤꯁꯤ
ꯑ ꯅꯪ ꯅꯪꯒꯤ ꯅꯪꯒꯤ ꯑ ꯅꯪꯒꯤ ꯇꯤꯝ ꯀꯔꯤꯅꯣ
ꯑꯩꯒꯤꯗꯣ ꯉꯔꯥꯡꯗꯤ ꯏꯁꯄꯦꯟ ꯉꯝꯈ꯭ꯔꯦ꯫
ꯑꯥ ꯑꯁ ꯄꯦꯟꯒꯕꯗꯤ ꯑꯩ ꯅꯨꯡꯉꯥꯏꯕꯅ
ꯉꯁꯤ ꯌꯦꯡ ꯑꯃꯨꯛ ꯌꯦꯡꯕ ꯇꯥꯔꯦ ꯑꯥꯔꯖꯦꯟꯇꯤꯅꯥ
ꯑꯁ ꯉꯁꯤꯗꯤ ꯑ ꯉꯟꯅꯁꯨ ꯁꯥꯟꯅꯔꯅꯤ ꯅꯠꯇ꯭ꯔꯥ ꯅꯥꯏꯟ ꯊꯥꯔꯇꯤꯗ ꯅꯠꯇ꯭ꯔꯣ꯫
ꯑꯥ꯫
ꯑꯥ ꯌꯥꯝꯅ ꯅꯨꯡꯉꯥꯏꯔꯅꯤ ꯌꯦꯡꯕ ꯑꯩꯗꯤ ꯑꯥꯔꯖꯦꯟꯇꯤꯅꯥꯅꯤ ꯀꯥꯏꯅ
ꯑꯣꯋꯥ ꯑꯔꯖꯦꯟꯇꯤꯅꯥ ꯑꯗꯨ ꯈꯛꯇꯔꯣ ꯑꯇꯩꯗꯤ꯫
ꯅꯠꯇꯦ ꯑꯩ ꯑꯩꯒꯤ ꯇꯤꯝꯁꯨꯅꯦ ꯃ ꯌꯥꯝ ꯂꯩ ꯈꯪꯉꯕ ꯑꯩ ꯇꯤꯝꯁꯦ ꯇꯦꯝ ꯏꯪꯂꯦꯟꯁꯨ ꯂꯩ ꯐ꯭ꯔꯥꯟꯁꯁꯨ ꯂꯩ ꯗꯦꯒ ꯁ꯭ꯄꯦꯟꯁꯨ ꯂꯩꯔꯤ ꯗꯦꯒ ꯑꯥꯔꯖꯦꯟꯇꯤꯅꯥꯁꯨ ꯂꯩꯔꯤ꯫
ꯄꯣꯔꯇꯨꯒꯜ ꯗꯤ ꯅꯠꯇꯦꯀꯣ꯫
ꯑꯍꯥꯥ ꯄꯣꯔꯇꯨꯒꯥꯜ ꯅꯠꯇꯦ ꯄꯣꯔꯇꯨꯒꯥꯜꯗꯤ ꯑꯁ ꯀꯗꯥꯏꯗꯒꯤ꯫ ꯍꯥꯏꯗꯤ ꯌꯥꯝ ꯅꯨꯡꯉꯥꯏꯌꯦ ꯃꯣꯏ ꯉꯝꯗꯕ ꯉꯔꯥꯡꯗꯣ
ꯑꯥ
ꯑꯩ ꯀꯝꯕ ꯃꯣꯏ ꯗ꯭ꯔꯣ ꯑꯣꯏꯒꯗ꯭ꯔꯅ ꯑꯁ ꯅꯨꯡꯉꯥꯏꯕꯅ ꯑꯦꯗꯤꯁꯅꯦꯜ ꯇꯥꯏꯃꯤꯡꯗ ꯒꯣꯜ ꯎ ꯀꯥꯏꯕ
ꯑꯍꯥꯟꯕ ꯑꯍꯥꯟꯕ ꯃꯣꯏ ꯑꯁ ꯑꯍꯥꯟꯕ ꯃꯣꯏ ꯀꯩꯅꯣ ꯕꯤꯐꯣꯔ ꯐꯥꯔꯁ ꯑꯥ ꯐꯥꯔꯁ ꯕ꯭ꯔꯦꯛ ꯃꯣꯏ ꯁꯥꯟꯅꯕꯗꯣ ꯈꯔ ꯑꯗꯨꯒꯅ ꯁꯥꯟꯅꯕꯅꯦ ꯃꯣꯏꯗꯣ꯫
ꯎꯝ ꯀꯩꯕ꯫
ꯕ꯭ꯔꯦꯛ ꯊꯣꯛꯇ꯭ꯔꯤꯉꯩꯗ ꯃꯣꯏ ꯁꯥꯟꯅꯕꯗꯣ ꯈꯔ ꯂꯨꯅ ꯁꯥꯟꯅꯩꯌꯦꯕ
ꯑ ꯕ꯭ꯔꯦꯛ ꯊꯣꯛꯇ꯭ꯔꯤ ꯑ ꯅꯠꯇꯦ ꯕ꯭ꯔꯦꯛ ꯊꯣꯛꯇ꯭ꯔꯤꯉꯩꯗ ꯍꯥꯏꯔꯣ ꯑꯣ ꯑꯩꯗꯤ ꯐꯥꯔꯁ ꯍꯥꯐꯇ ꯎꯝ꯫ ꯌꯦꯡꯍꯧꯗ꯭ꯔꯦ ꯍꯥꯏꯗꯤ ꯑꯩꯗꯤ ꯇꯨꯝꯃꯦꯕꯀꯣ ꯉꯥꯛꯇꯪꯗꯦꯒ ꯊꯦꯡꯅ ꯍꯧꯒꯠꯈ꯭ꯔꯦ ꯐꯥꯏꯚ ꯃꯤꯟ ꯇꯨꯌꯦꯜꯐ ꯐꯤꯐꯇꯤ ꯐꯥꯏꯚꯀꯤ ꯗ ꯍꯧꯒꯠꯂꯒ ꯀꯣ
ꯑꯝ꯫
ꯗꯨꯅ ꯃꯣꯏꯒꯤ ꯄ꯭ꯂꯦꯗꯣ ꯐꯖꯅ ꯌꯦꯡꯍꯧꯗ꯭ꯔꯦ꯫
ꯎꯝ ꯌꯥꯝ ꯂꯨꯅ ꯁꯥꯟꯅꯔꯝꯕꯅꯦ ꯃꯣꯏꯗꯣ ꯁꯦꯀꯦꯟ ꯑꯃꯨꯛ ꯆꯪꯂꯛꯄꯗꯗꯤ꯫ ꯃꯣꯏ ꯄꯣꯖꯤꯁꯟꯗ ꯑꯃꯨꯛ ꯐꯖꯅ ꯁꯥꯟꯅꯔꯦ꯫
ꯑꯥ꯫ ꯑꯗꯨꯒ ꯀꯩꯩꯅꯣ ꯑꯦꯗꯤꯁꯅꯦꯜ ꯇꯥꯏꯃꯤꯡꯗ ꯃꯣꯏꯅ ꯒꯣꯜ ꯄꯤꯕꯗꯣ ꯑꯁ ꯅꯨꯡꯉꯥꯏꯔꯗꯣ
ꯑꯦꯗꯤꯁꯅꯦꯜ ꯀꯩꯅꯣ ꯃꯣꯏꯅ ꯍꯥꯞꯄꯗꯨꯁꯨ ꯌꯥꯝꯃꯅꯤꯅꯦ ꯃꯣꯏꯒꯤ ꯍꯥꯞꯄꯗꯣ
ꯑ ꯑꯍꯣꯏ ꯌꯥꯝ ꯌꯥꯝꯃꯦ ꯍꯥꯏꯔ
ꯑꯥ
ꯁꯤꯛꯁ
ꯑꯦꯗꯤꯁꯅꯦꯜ ꯁꯤꯛꯁꯅꯦ ꯍꯥꯏ ꯃꯣꯏꯅ ꯀꯩꯅꯣ ꯇꯧꯕꯗꯣ ꯑꯗꯨꯒꯅ ꯔꯤꯐ꯭ꯔꯤꯅ ꯀꯩꯅꯣ ꯇꯧꯕꯗꯨꯅ ꯑꯦꯠꯇꯂ ꯑꯣꯏꯔꯝꯃꯅꯤ꯫
ꯑꯣ ꯅꯍꯥꯟ ꯂꯥꯁ ꯇꯥꯏꯝꯗ ꯀꯅꯥ ꯀꯅꯥ ꯁꯥꯟꯅꯕꯗꯨꯅꯣ ꯏꯪꯂꯦꯟꯒ ꯏꯪꯂꯦꯟꯒ ꯀꯅꯥꯅꯣ ꯁꯥꯟ ꯅ ꯁꯥꯟꯅꯕꯗꯣ
ꯃꯗꯨ ꯅꯨꯃꯤꯠꯇ ꯏꯂꯚꯦꯟ ꯃꯤꯅꯤꯠꯁꯁꯦ ꯈꯪꯉꯕ ꯑꯦꯗꯤꯁꯅꯦꯜ ꯇꯥꯏꯃꯤꯡ ꯄꯤꯕꯗꯣ
ꯑꯥ꯫
ꯑꯥ ꯑꯝ ꯏꯪ꯭ꯂꯦꯟ ꯒ ꯑꯁ ꯀꯥꯎꯊꯣꯛꯈ꯭ꯔꯦꯍꯦ ꯀꯥꯎꯈ꯭ꯔꯦ ꯈꯪꯗꯦ
ꯏꯪꯂꯦꯟꯒꯨꯝꯕ ꯁꯥꯟꯅꯕꯗꯗꯤ ꯑꯩ ꯌꯦꯡꯍꯧꯗ꯭ꯔꯦ꯫
ꯏꯪꯂꯟ ꯏꯪꯂꯟ ꯁꯥꯟꯅꯕ ꯅꯨꯃꯤꯠꯇ ꯑꯁ ꯌꯥꯝꯅ ꯅꯨꯡꯉꯥꯏ ꯑꯩꯗꯤ ꯌꯥꯝ ꯌꯦꯡꯕ ꯌꯥꯝ ꯅꯨꯡꯉꯥꯏ ꯍꯥꯏꯅ
ꯎꯝ ꯌꯥꯝ ꯇꯣꯏꯅꯗꯤ ꯌꯦꯡꯗꯦꯗ ꯀꯩꯅꯣ ꯇꯧꯕ ꯄꯥꯝꯕ ꯇꯤꯝꯗꯣ ꯈꯛꯇ ꯌꯦꯡꯕ꯫
ꯑꯣ ꯍꯣꯏ ꯑꯩꯁꯨꯅꯤ ꯃꯣꯔꯅꯤꯡꯗ ꯌꯨ ꯑꯦꯁ ꯑꯦꯒ ꯕꯦꯜꯖꯤꯌꯝ ꯁꯥꯟꯅꯌꯦꯅ ꯑ ꯑꯈꯣꯢ ꯑꯩꯈꯣ ꯑꯩꯈꯣꯏꯗꯤ ꯈꯟꯕꯀꯣ ꯁꯤꯛꯁ ꯊꯥꯔꯇꯤꯗꯅꯦꯅ ꯑꯗꯨꯒ ꯃꯦꯠꯁꯇꯣ ꯐꯥꯏꯚ ꯊꯥꯔꯇꯤꯗ ꯑꯣꯏꯔꯝꯃꯅꯤꯅꯦ ꯑꯣꯏꯔꯝꯕ ꯋꯥꯅꯤ ꯗꯨꯒ ꯊꯦꯡꯅ ꯍꯧ ꯋꯠꯄꯒꯤ ꯑ ꯌꯥꯝꯃꯁꯨ ꯌꯦꯡꯕ ꯐꯪꯗ꯭ꯔꯦ
ꯑꯣ꯫ ꯉꯟꯅ ꯇꯨꯝꯃꯒ ꯊꯦꯡꯅ ꯑꯃꯨꯛ ꯍꯧꯒꯠꯄ꯫
ꯍꯥ
ꯉꯟꯅ ꯇꯨꯝꯃꯒ ꯊꯦꯡꯅ ꯍꯧꯒꯠꯄ
ꯅꯠꯇꯦ ꯕꯣꯜ ꯌꯦꯡꯉꯤꯅ ꯉꯔꯥꯡ꯫ ꯑꯗꯨꯅ ꯊꯦꯡꯅꯁꯨ ꯇꯨꯝꯃꯤ ꯑꯩꯈꯣꯏꯗꯤ